ꯍꯜꯂꯣ
ꯍꯜꯂꯣ ꯇꯥꯔꯦ
ꯀꯩꯗꯧꯔꯤ ꯅꯣ
ꯐꯝꯃꯤꯌꯦ ꯁꯨꯝ ꯐꯝꯃꯤꯌꯦ ꯅꯪꯗꯤ
ꯑꯩꯁꯨ ꯑꯗꯨꯝ ꯂꯩꯌꯦ ꯁꯨꯝ
ꯑꯣ ꯅꯨꯡꯉꯥꯏꯔꯤꯕꯣ
ꯍꯜꯂꯣ
ꯅꯨꯡꯉꯥꯏꯔꯤꯕꯣ
ꯎꯝ ꯅꯨꯡꯉꯥꯏꯔꯤꯌꯦ ꯅꯪꯅ ꯉꯥꯡꯕꯗꯣꯀꯣ ꯌꯥꯝ ꯇꯞꯅ ꯇꯥꯏꯌꯦꯕ
ꯍꯧꯖꯤꯛꯇꯤ
ꯍꯣꯏ ꯈꯔ ꯐꯔꯦ ꯈꯔ ꯀꯟꯅ ꯇꯥꯔꯦ
ꯎꯗꯕꯁꯨ ꯀꯨꯏꯔꯦ ꯊꯦꯡꯅꯗꯕꯁꯨ ꯀꯨꯏꯔꯦ ꯀꯃꯥꯏ ꯀꯃꯥꯏꯅ ꯂꯩꯔꯤꯅꯣ
ꯅꯨꯡꯉꯥꯏꯔꯤꯌꯦꯗꯣ ꯎꯅꯗꯕꯁꯨ ꯀꯨꯏꯔꯕꯅꯤꯅ
ꯅꯣꯡꯃ ꯊꯦꯡꯅ
ꯎꯅꯗꯕꯁꯨ ꯀꯨꯏꯔꯕꯅꯤꯅꯀꯣ ꯑꯃꯨꯛ ꯀꯔꯤ ꯇꯧ ꯊꯦꯡꯅꯁꯦꯀꯣ
ꯅꯣꯡꯃꯥ ꯊꯦꯡꯅꯁꯦ ꯍꯣꯏ
ꯍꯣꯏ ꯅꯣꯡꯃ ꯊꯦꯡꯅꯁꯦ ꯑꯣ ꯁꯨꯝ ꯑꯍꯥꯎ ꯑꯍꯥꯎꯕ ꯑꯆꯥꯄꯣꯠ ꯀꯩ ꯑꯗꯨꯝ ꯌꯦꯟꯒꯨꯝꯕ ꯉꯥꯒꯨꯝꯕ ꯑꯍꯥꯎ ꯑꯍꯥꯎꯕ ꯆꯥꯁꯠꯄ ꯁꯥꯒꯨꯝꯕ
ꯍꯣꯏ ꯍꯣꯏ ꯆꯥꯃꯤꯟꯅꯁꯦ ꯅꯣꯡꯃꯀꯣ
ꯎꯝ ꯍꯧꯖꯤꯛꯄꯨ ꯀꯩꯀꯩ ꯀꯃꯥꯏꯅ ꯇꯧꯔꯤꯔꯤꯕ
ꯑꯗꯨꯝ ꯂꯩꯌꯦꯅ ꯀꯩꯁꯨ ꯇꯧꯗꯦ ꯀ꯭ꯂꯥꯁ ꯌꯥꯎꯔꯦ ꯑꯗꯣ ꯍꯜꯂꯛꯑꯦ ꯍꯧꯖꯤꯛ ꯂꯩꯔꯦ ꯁꯤꯅꯦꯗ
ꯎꯝ ꯑꯣ ꯅꯪꯗꯤ ꯅꯣꯠꯁ ꯂꯣꯏꯅ ꯏꯕ ꯂꯣꯏꯔꯕꯣ
ꯂꯣꯏꯗ꯭ꯔꯤꯌꯦ ꯑꯩꯗꯤ ꯏꯕꯒ ꯉꯝꯂꯔꯣꯏ ꯑꯩꯗꯤ ꯖꯦꯔꯣꯛꯁ ꯇꯧꯔꯅꯤ
ꯍꯣꯏ ꯑꯗꯨꯅ ꯐꯔꯦ ꯑꯩꯗꯤ ꯏꯔꯔꯣꯏꯗ ꯂꯥꯏꯔꯤꯛ ꯂꯩꯔꯕꯅꯤꯅ
ꯅꯪꯒꯤ ꯇꯦꯛꯁꯕꯨꯛꯇꯣ ꯐꯣꯇꯣ ꯅꯝꯕ ꯂꯥꯛꯀꯦ ꯎꯅꯗꯕ ꯀꯨꯏꯔꯦ ꯍꯥꯏꯔꯒ
ꯍꯣꯏ ꯎꯗꯕ ꯀꯨꯏꯔꯦ ꯍꯥꯏꯔꯒ ꯐꯣꯇꯣ ꯑꯣ ꯂꯧꯕ ꯂꯥꯛꯀꯦ ꯍꯥꯏꯌꯦ ꯀꯩ ꯎꯝ ꯅꯪ ꯐꯦꯁꯕꯨꯛꯇ ꯏꯕ ꯂꯣꯏꯔꯕꯣ
ꯃꯌꯥꯝ ꯋꯥꯂꯤꯌꯦꯦꯌꯦ
ꯑꯩ ꯑꯩꯁꯨ ꯑꯝꯇ ꯏꯗ꯭ꯔꯤꯌꯦ ꯑꯌꯥꯝ ꯋꯥꯂꯤꯖ
ꯑꯁ ꯃꯌꯥꯝ ꯋꯥꯂꯦ ꯇꯧꯒꯗꯕ ꯑꯃ ꯌꯥꯝꯃꯟꯕꯒꯤ ꯇꯧꯐꯝ ꯈꯪꯗ꯭ꯔꯦꯗ
ꯎꯝ ꯑꯁ ꯌꯥꯝꯃꯜꯂꯦ ꯑꯗꯨꯅꯦ ꯑꯦꯛꯖꯥꯝꯁꯨ ꯀꯨꯏꯗ꯭ꯔꯦ ꯃꯊꯥ ꯁꯥꯔꯦ
ꯍꯣꯏ ꯑꯩꯗꯤ ꯂꯥꯏꯔꯤꯛ
ꯑꯩ ꯑꯗ ꯑꯩ ꯑꯦꯛꯖꯥꯝ ꯎ ꯈꯪꯗꯦꯗ ꯑꯩ ꯌꯨꯝ ꯄꯥꯜꯂꯒꯦ ꯈꯜꯂꯦꯗ
ꯀꯩꯒꯤ
ꯑꯁ ꯂꯥꯏꯔꯤꯛ ꯇꯝꯅꯤꯡꯗ꯭ꯔꯦ ꯑꯦꯛꯖꯥꯝ ꯃꯊꯥ ꯁꯥꯔꯦ
ꯌꯥꯔꯦ ꯌꯥꯔꯦ ꯇꯧꯒꯅꯨ ꯇꯧꯒꯅꯨ ꯁ ꯅꯪꯗꯤ ꯀꯅꯥ ꯆ ꯍꯦꯟꯗꯣꯏꯕ
ꯑꯩꯈꯣꯏꯔꯣꯝꯗ
ꯑꯍꯥꯟ ꯃꯗꯨꯔꯣ ꯅꯠꯇ꯭ꯔꯒ
ꯑꯍꯥꯟꯕꯗꯨ ꯅꯠꯇꯦꯌꯦ ꯀꯣꯟꯕꯗꯨꯅꯦ
ꯌꯥꯔꯦ ꯊꯥꯖꯗ꯭ꯔꯦ ꯊꯥꯖꯗ꯭ꯔꯦ
ꯎꯝ ꯑꯁꯦꯡꯕꯅꯦꯀꯣ ꯑ ꯃꯥꯗꯤ ꯑꯁ ꯅꯪ ꯌꯥꯝ ꯁꯥꯎꯔ ꯆ ꯃꯥꯜꯂꯦ ꯑꯩꯅ ꯑꯩꯅ ꯃꯗꯨꯣ ꯋꯥꯔꯤ ꯁꯥꯕꯒꯤ
ꯂꯣꯏꯅ ꯁꯥꯎꯅꯔꯦ ꯑꯩꯈꯣꯏ ꯑꯩꯈꯣꯏ ꯔꯨꯝꯒꯁꯨ ꯂꯣꯏ ꯁꯥꯎꯅꯔꯦ
ꯁꯥꯎꯋꯦ ꯍꯣꯏ ꯑꯩꯁꯨ ꯌꯥꯝ ꯁꯥꯎꯋꯦ ꯑꯩ ꯃꯔꯝ ꯈꯪꯗꯦ ꯑꯗꯨꯕꯨ ꯌꯥꯝ ꯁꯥꯎꯅꯤꯡꯉꯦ ꯀꯩꯒꯤꯅꯣ ꯈꯪꯗꯦ ꯍꯅ ꯁꯤꯗꯗꯤ ꯊꯣꯛ
ꯑꯩꯅ ꯃꯥꯒꯤ ꯐꯣꯟ ꯆꯠꯍꯟꯗꯕꯒꯤꯀꯣ
ꯑꯥ
ꯂꯥꯛꯑꯒ ꯐꯨꯔꯝꯃꯦꯕ ꯑꯩꯗꯣ
ꯅꯪ ꯑꯗꯨꯃꯥꯏꯅ ꯍꯥꯏ ꯍꯥꯏꯔꯒ ꯃꯥꯒꯤ ꯇꯥꯗ꯭ꯔꯣ
ꯇꯥꯏꯌꯦ ꯇꯥꯏꯌꯦ
ꯅꯪꯅ ꯑꯗꯨꯃꯥꯏꯅ ꯍꯥꯏ ꯍꯥꯏꯔꯒ ꯀꯔꯤꯒꯤꯅꯣ ꯃꯥꯒꯤ ꯀꯩꯅꯣ ꯅꯪꯅ ꯁꯗꯇꯥꯁꯤꯗ ꯊꯝꯒꯠꯂꯦ ꯑꯗꯨꯅ ꯃꯥꯒꯤ ꯐꯣꯇꯣ ꯑꯗꯨꯗꯤ ꯀꯔꯤꯜꯂꯤ
ꯒꯤ ꯅꯠꯇꯌꯦ
ꯃꯥꯅꯦ ꯁꯒꯅ
ꯃꯥ ꯅꯠꯇꯤꯌꯦ ꯑꯅꯧꯕꯅꯦ ꯑꯃꯗꯨꯅꯦ ꯃꯥ ꯊꯝꯗꯦ ꯊꯝꯗꯦ ꯅꯅꯥꯍꯟ ꯊꯝꯕꯗꯣ ꯃꯥ ꯅꯠꯇꯦ ꯑꯃꯗꯨꯅꯦ
ꯑꯣ ꯑꯗꯨ ꯑꯣꯏꯔꯗꯤ ꯌꯥꯏ ꯑꯩꯗꯤ ꯃꯥꯟꯅꯦꯅ ꯑꯗꯨ ꯎꯕꯗꯒꯤ ꯁꯥꯎꯈ꯭ꯔꯕꯅꯦ
ꯑꯩꯗꯤ ꯀꯨꯏꯔꯦ ꯃꯥꯥꯏ ꯃꯥꯒꯤ ꯐꯣꯇꯣꯁꯨ ꯑꯝꯇ ꯌꯥꯎꯗ꯭ꯔꯦ
ꯐꯔꯩꯗꯨꯅ
ꯑꯦ ꯑꯥꯏꯗ ꯁꯦꯝꯕ ꯐꯣꯇꯣ ꯌꯥꯎꯔꯝꯒꯅꯤ ꯑꯗꯨꯁꯨ ꯃꯥ ꯃꯁꯛꯇꯣ ꯃꯥꯟꯅꯗꯕꯒꯤ ꯁꯛꯇꯣ ꯃꯥꯟꯅ ꯑꯗ ꯑꯩꯈꯣꯏꯒꯤ ꯁꯨꯝ ꯀꯔꯤꯝ ꯀꯥꯟꯅꯗꯦꯕ ꯑꯩꯉꯣꯟꯗ ꯑꯗꯣ ꯑꯃꯗꯨꯇꯪꯅꯦꯕ
ꯎꯝ
ꯑꯃꯗꯨꯗꯤ ꯐꯣꯇꯣꯁꯨ ꯑꯗꯨꯝ ꯊꯥꯔꯛꯑꯦ ꯃꯥꯗꯤ ꯑꯗꯨꯝ ꯆꯠꯂꯨꯔꯁꯨ ꯑꯗꯒꯤ ꯑ ꯁ ꯊꯕꯛ ꯇꯧꯔꯁꯨ ꯃꯥꯁꯦ ꯑꯗꯨꯝ ꯐꯣꯇꯣ ꯊꯥꯔꯛꯑꯦ ꯑꯗꯣ ꯑꯩꯅ ꯑꯩ ꯍꯣꯟ ꯆꯤꯜꯂꯦ ꯊꯝꯐꯝ ꯂꯩꯇ꯭ꯔꯦ ꯊꯥꯔꯛꯑꯅꯣꯅ ꯊꯥꯍꯜꯂꯛꯇ꯭ꯔꯦ
ꯂꯣꯏꯔꯦꯦ ꯅꯪꯁꯨ ꯑꯗꯨꯗꯤ ꯍꯦꯟꯃꯟꯗ꯭ꯔꯣ
ꯃꯥꯗꯤ ꯑꯩꯅ ꯐꯣꯇꯣꯗꯣ ꯊꯥꯔꯛꯑꯣꯅ ꯍꯥꯏꯕꯗꯣꯀꯣ ꯑꯩꯅ ꯁꯨꯡꯉꯥꯏ ꯍꯥꯏꯗꯦꯕ ꯑꯩꯁꯨ ꯊꯥꯗꯦꯕ ꯑꯩꯒꯤ ꯐꯣꯇꯣ ꯇꯣꯁꯨ ꯃꯉꯣꯟꯗ ꯊꯥꯗꯦꯕ ꯃꯥꯅ ꯊꯥꯔꯛꯑꯣ ꯍꯥꯏꯔ ꯀꯥꯟꯗ ꯑꯗꯨꯝ ꯊꯥꯕꯤꯕ ꯃꯥꯅ ꯊꯥꯔꯛꯑꯣ ꯍꯥꯏꯗ꯭ꯔꯗꯤ ꯑꯩ ꯁꯨꯡꯊꯥ ꯊꯥꯗꯦꯕ ꯑꯩꯗꯣ ꯑꯗꯨꯗ ꯃꯥ ꯃꯥꯗꯤ ꯃꯥꯏ ꯐꯣꯇꯣ ꯌꯥꯝ ꯊꯥꯔꯛꯑꯦ ꯃꯥꯅ ꯊꯕꯛ ꯇꯧꯔꯁꯨꯀꯣ ꯑꯩ ꯊꯕꯛ ꯇꯧꯔꯤꯌꯦ ꯍꯥꯏꯔ ꯐꯣꯇꯣ ꯊꯥꯔꯛꯑꯅꯤ ꯃꯥꯒꯤ ꯑꯗꯒꯤ ꯕꯣꯜ ꯁꯥꯟꯅꯩꯕ ꯑꯗꯨ ꯕꯣꯜ ꯁꯥꯟꯅꯕꯗꯨꯁꯨ ꯕꯣꯜ ꯁꯥꯟꯅꯕ ꯆꯠꯂꯤꯌꯦꯅ ꯍꯥꯏꯔꯒ ꯕꯣꯜ ꯁꯥꯟꯅꯕꯩ ꯑꯗꯨꯝ ꯊꯥꯔꯛꯑꯅꯤ ꯑꯗꯨꯝ ꯇꯧꯔꯛꯑꯦꯕ ꯃꯥꯅ ꯆꯠꯄꯒꯤ ꯐꯣꯇꯣꯁꯦ ꯑꯃꯇꯪꯒ ꯊꯥꯔꯛꯑꯣꯕ ꯃꯌꯥꯝ ꯊꯥꯔꯛꯀꯅꯦꯕ
ꯑꯗꯨꯗꯣ ꯄꯥꯝꯕ꯭ꯔ
ꯎꯝ ꯍꯥꯏꯗꯤ ꯑꯩꯅ ꯑꯩꯅ ꯑꯩꯅ ꯐꯣꯇꯣ ꯊꯥꯔꯛꯑꯣꯅ ꯍꯥꯏꯅꯗꯕꯤꯗꯀꯣ ꯃꯥꯅ ꯑꯗꯨꯝ ꯊꯥꯔꯛꯄꯗꯣ ꯅꯨꯡꯗꯤ ꯅꯨꯡꯁꯤꯌꯦꯕꯀꯣ
ꯎꯝ
ꯑꯗꯨꯗꯕ ꯑꯗꯨꯝ ꯑꯩ ꯑꯩꯅ ꯀꯔꯤ ꯊꯥꯕꯗꯤ ꯊꯥꯅꯤꯡꯗꯕ ꯃꯉꯣꯟꯗ
ꯐꯩꯌꯦꯦ ꯐꯩꯌꯦ ꯐꯖ ꯐꯖꯅ ꯑꯗꯨꯃꯥꯏꯅ ꯇꯧꯔꯒ ꯂꯩꯌꯣ
ꯎꯝ ꯑꯗꯅ ꯑꯦꯖꯥꯒꯤ ꯂꯦꯇ ꯌꯥ ꯄꯔꯒꯦ
ꯄꯥꯕ ꯍꯧꯗ꯭ꯔꯤꯃꯦ ꯍꯧꯖꯤꯛ ꯂꯥꯏꯔꯤꯛ ꯐꯥꯎ ꯂꯩꯇ꯭ꯔꯤ ꯑꯗꯣ ꯀꯩꯅꯣ ꯇꯧꯗꯣꯏꯅꯤ ꯖꯦꯔꯣꯛꯁ ꯇꯧꯗꯣꯏꯅꯤ
ꯎꯝ ꯑꯩꯁꯨ ꯄꯥꯗ꯭ꯔꯤꯗ ꯅꯪ ꯉꯁꯥꯏ ꯇꯦꯁꯇꯣ ꯀꯃꯥꯏꯅ ꯇꯧꯔꯝꯒꯦ
ꯑꯁ ꯍꯣꯏ ꯅꯪ ꯈꯪꯕ ꯅꯠꯇ꯭ꯔꯣ
ꯍꯣꯏ ꯎꯏꯌꯦ ꯎꯏꯌꯦꯗꯣ ꯑ ꯑ ꯑꯩꯁꯨ ꯑꯩꯁꯨ ꯀꯣꯏꯁꯟ ꯑꯅꯤꯇꯪ ꯏꯔꯝꯃꯦ ꯑꯃꯗꯤ ꯏꯔꯝꯗꯦ ꯈꯪꯗꯕꯒꯤ
ꯎꯝ ꯑꯩꯗꯤ ꯂꯩꯔꯦ ꯄꯕꯥ ꯃꯥꯅꯤꯀ
ꯑꯁ ꯄꯥꯗꯦꯗ ꯑꯅꯤꯗꯨꯁꯨ ꯀꯣ ꯍꯥꯏꯗꯤ ꯁꯨꯝ ꯏꯁꯥꯅ ꯁꯥꯖꯜꯂ ꯑꯗꯨꯝ ꯏꯔꯝꯃꯦꯕ ꯑꯗꯨꯗꯨꯒꯤ ꯒ꯭ꯌꯥꯟ ꯇꯥꯔꯗꯤꯦꯅꯦ ꯑꯗꯣ ꯑ ꯃꯊꯪ ꯑꯣꯏ ꯃꯊꯪꯁꯨ ꯇꯦꯁ ꯇꯧꯅꯤ ꯍꯥꯏꯌꯦ
ꯀꯥꯏ ꯇ
ꯁꯇꯔ ꯗꯦꯗ ꯇ ꯄꯤꯇ ꯍꯥꯏꯔꯛꯇ꯭ꯔꯦ
ꯊꯦꯡꯀ꯭ꯌꯨ ꯁꯣ ꯃ ꯑꯗꯨꯗꯤ ꯍꯟꯗꯛꯇ ꯁꯦꯀꯦꯟ ꯁꯦꯇꯔꯗꯦ ꯇꯥꯕꯅꯦ ꯇꯧꯔꯔꯣꯏ
ꯎꯝ ꯁꯨꯇꯤ ꯂꯩꯔꯅꯤ ꯑꯗꯨꯗꯤ
ꯐꯔꯦꯗꯨꯅ
ꯑꯁ ꯈꯪꯗ꯭ꯔꯦꯖꯥ ꯑꯦꯛꯖꯥꯝ ꯑꯦꯛꯖꯥꯝꯁꯨ ꯅꯛꯁꯜꯂꯛꯑꯦ ꯂꯥꯏꯔꯤꯛꯁꯨ ꯄꯥꯅꯤꯡꯈ꯭ꯔꯦ ꯑꯗꯨꯝ ꯇꯨꯝꯅꯤꯡꯉ ꯂꯩꯔꯦ
ꯎꯝ ꯑꯦꯛꯖꯥꯝ ꯊꯥꯛꯔꯛꯔꯗꯤ ꯍꯦꯟꯅ ꯍꯦꯟꯅ ꯇꯨꯝꯅꯤꯡꯗꯣꯏꯅꯤ ꯑꯩꯗꯤ
ꯍꯣꯏ ꯍꯣꯏ ꯅꯪꯗꯣ ꯀꯩꯝ ꯇꯧꯗ꯭ꯔꯕꯣ ꯅꯁꯥ
ꯍ ꯇꯧꯗ꯭ꯔꯦꯗ
ꯅꯪꯗꯣ ꯃꯣꯔꯣꯛ ꯌꯥꯝ ꯆꯥꯒꯅꯨ ꯑꯗꯨꯗꯨꯒ ꯁꯨꯝ ꯍꯣꯇꯦꯜꯒꯤ ꯊꯥꯎꯁꯨ ꯌꯥꯝ ꯆꯥꯒꯅꯨꯀꯣ
ꯎꯝ ꯍꯣꯇꯦꯜꯒꯤ ꯊꯥꯎꯁꯨ ꯆꯥꯕ ꯐꯠꯇꯕ꯭ꯔꯥ
ꯕꯣꯔꯥꯒꯨꯝꯕꯁꯨ ꯆꯥꯒꯅꯨ ꯅꯪꯗꯣ ꯑꯗꯨꯣ ꯉꯝꯗꯕꯅꯦ ꯆꯥꯕ ꯌꯥꯗꯕ ꯄꯣꯠꯁꯤꯅ ꯑꯗꯨꯝ ꯆꯥꯅꯤꯡꯕꯅꯦ
ꯕꯣꯔꯥꯁꯨ ꯍꯥꯏꯕ꯭ꯔꯣ
ꯍꯜꯂꯣ
ꯍꯥꯥ ꯇꯥꯔꯣ
ꯪ ꯉꯥꯡꯕꯗꯣ ꯌꯥꯝ ꯇꯞꯅ ꯇꯥꯏꯌꯦ
ꯄꯔꯔꯕ
ꯇꯥꯔꯦ ꯇꯥꯔꯦ
ꯕꯣꯔꯥꯁꯨꯒꯨꯝꯕꯁꯨ ꯆꯥꯕꯗ ꯐꯠꯇꯦ ꯍꯥꯏꯕ꯭ꯔꯕ
ꯍꯣꯏ ꯍꯣꯏ ꯕꯣꯔꯥꯗꯣ ꯆꯥꯒꯅꯣꯕ ꯐꯠꯇꯕꯅꯦꯕ ꯍꯥꯏꯗꯤ ꯃꯣꯏ ꯊꯥꯎꯗꯨꯀꯣ ꯎꯝ
ꯑꯁ ꯌꯥꯗ ꯔꯗ
ꯊꯥꯎꯗꯣꯀꯣ ꯍꯥꯏꯗꯤ ꯁꯨꯝ ꯑ ꯍꯥꯟꯅꯒꯤ ꯍꯧꯕꯗ ꯂꯦꯝꯕ ꯊꯥꯎꯗꯣ ꯑꯗꯨꯒꯨꯝꯕ ꯌꯥꯝ ꯁꯤꯖꯤꯟꯅꯕꯅꯦꯕ ꯊꯥꯎꯗꯣ ꯐꯠꯇꯕ ꯑꯩꯈꯣꯏꯅ ꯌꯨꯝ ꯍꯣꯏ ꯌꯨꯝꯗ ꯇꯧꯕꯗꯕꯨ ꯌꯨꯝꯗ ꯇꯧꯔꯒ ꯆꯥꯕꯗꯨꯗꯤ ꯀꯩꯝ ꯀꯥꯏꯗꯦꯕꯀꯣ
ꯎꯝ
ꯑꯗꯨꯗꯨꯒ ꯑꯇꯣꯞꯄꯗ ꯇꯧꯕꯗꯨꯗꯤ ꯍꯥꯏꯗꯤ ꯁꯨꯝ ꯊꯥꯎꯗꯣ ꯐꯠꯇꯕ ꯃꯌꯥꯝ ꯌꯥꯎꯕꯅꯦꯕ ꯑꯗꯨꯗꯨꯅ ꯆꯥꯔꯨꯅꯨ
ꯍꯣꯏ ꯍꯣꯏ ꯑꯩꯥꯏ ꯀꯣꯟꯇ꯭ꯔꯣꯜ
ꯑꯁ ꯑꯩꯗꯤ ꯑꯩꯗꯤ ꯍꯦꯛ ꯆꯥꯔꯗꯤ ꯌꯥꯝ ꯅꯥꯏꯌꯦ
ꯑꯣ
ꯑꯆꯥꯄꯣꯠ ꯁꯤꯗꯑ ꯀꯔꯤ ꯂꯥꯛꯄꯗꯨꯁꯨ ꯄꯨꯔꯛꯄ ꯌ ꯂꯥꯛꯄꯗꯨꯁꯨ ꯑꯗꯨ ꯆꯥꯕꯗꯣ ꯑꯩꯁꯨ ꯑꯗꯨꯝ ꯄꯨꯛ ꯅꯥꯔꯒ ꯑꯗꯨꯝ ꯅꯥꯏꯌꯦꯕ ꯑꯗꯣ ꯃꯔꯛ ꯃꯔꯛꯇꯗꯤ ꯆꯥꯕꯗꯤ ꯀꯩꯁꯨꯝ ꯀꯥꯏꯗꯦ ꯑꯗꯣ ꯌꯥꯝ ꯇꯣꯏꯅꯗꯤ ꯆꯥꯔꯨꯅꯨ ꯅꯪꯗꯣ
ꯈꯪꯗ꯭ꯔꯦꯗ ꯄꯨꯛꯁꯦ
ꯑꯁ ꯑꯩꯁꯨ ꯍꯧꯖꯤꯛ ꯑꯆꯥꯄꯣꯠ ꯑꯃ ꯆꯥꯔꯛꯄꯅꯦ ꯑꯗꯣ ꯄꯨꯛꯁꯦ ꯌꯥꯗ꯭ꯔꯦ ꯃꯣꯔꯣꯛ ꯌꯥꯝ ꯁꯥꯕꯒꯤ ꯑꯃ ꯌꯥꯝꯃꯤꯗꯣ
ꯎꯝ ꯍꯥꯎꯕ꯭ꯔꯣ
ꯃꯣꯛ ꯌꯥꯝ ꯁꯥꯔꯦ ꯑꯩꯗꯣ ꯑꯗꯨꯗꯨꯅ ꯄꯨꯛꯇꯣ ꯌꯥꯝ ꯅꯨꯡꯉꯥꯏꯇ ꯍꯌꯦꯡꯗꯤ ꯀ꯭ꯂꯥꯁ ꯆꯠꯀꯗ꯭ꯔꯣꯅ
ꯍꯥ
ꯐꯗꯤ ꯀ꯭ꯂꯥꯁꯇ ꯀꯗ꯭ꯔꯣ
ꯆꯠꯀꯅꯤ ꯍꯣꯏ ꯅꯪꯁꯦ
ꯆꯀꯅꯤ
ꯅꯣꯡ ꯁꯣꯔꯤꯗ ꯐꯥꯒꯗꯕꯅꯤꯦꯗ
ꯍꯣꯏ ꯍꯧꯖꯤꯛꯇꯤ ꯆꯨꯗꯦ
ꯅꯣꯡ ꯆꯨꯔꯦ ꯇꯨꯝꯃꯒ ꯅꯨꯡꯉꯥꯏꯔꯅꯤ
ꯎꯝ ꯑꯁ ꯇꯨꯝꯝꯕꯗ ꯇꯨꯝꯗ ꯌꯥꯗ꯭ꯔꯦꯗ
ꯍꯣꯏ
ꯅꯣꯏꯁꯨ ꯌꯥꯝ ꯅꯣꯏꯔꯦꯕ ꯇꯨꯝꯍꯟꯕꯒꯤ ꯑꯦꯛꯖꯥꯝ ꯃꯌꯥꯒꯤꯀꯣ ꯌꯥꯝ ꯇꯨꯝꯕꯒꯤ ꯅꯣꯏꯔꯦꯕ ꯅꯣꯏꯁꯨ ꯅꯣꯏꯊꯠꯂꯦꯕ
ꯍꯣꯏ
ꯅꯪꯗꯤ ꯅꯣꯏꯗꯦ ꯅꯣꯏꯗꯕ ꯃꯥꯜꯂꯦ ꯅꯪꯗꯤ
ꯇꯥꯅꯤꯡꯗꯦꯔ ꯅ ꯆꯤꯟ ꯊꯤꯒꯅꯨ
ꯏꯁ ꯅꯗ ꯅꯣꯣꯏꯗꯦꯗ
ꯑꯣꯏꯗꯕ ꯉꯥꯡꯒꯅꯨ ꯏꯕꯦꯝꯃ
ꯎ ꯅꯪꯗ ꯀꯣꯏꯕꯒ ꯆꯠꯂꯣꯏꯗ꯭ꯔꯣ
ꯀꯥꯏꯗ
ꯁꯨ ꯍꯟꯗꯛ ꯑꯩꯈꯣꯏ ꯑꯩꯈꯣꯏ ꯂꯣꯏꯅ ꯆꯠꯁꯦꯅ ꯍꯥꯏꯕꯗꯣ ꯅꯪ ꯆꯠꯀꯗ꯭ꯔꯣ
ꯀꯣꯏꯗ ꯂ ꯀ꯭ꯔꯝ ꯄꯥꯗꯅ ꯁꯨꯝꯕ ꯋꯥꯔꯤꯔꯣ ꯅꯪꯁꯦ
ꯅꯠꯇꯦ ꯑꯩꯈꯣꯏ ꯆꯠꯁꯦ ꯍꯥꯏꯅꯕꯗꯣ
ꯑꯩ ꯈꯪꯗꯦꯍꯦ
ꯀꯣꯏꯕ ꯆꯠꯁꯦ ꯍꯥꯏꯅꯕꯗꯣ ꯍꯟꯗꯛ
ꯍꯩꯅꯕ꯭ꯔꯣꯅꯦ
ꯑꯦ ꯀꯥꯏꯗꯅꯣ ꯆꯄꯣꯏꯗ ꯎꯝ
ꯅꯍꯥꯟ ꯆꯠꯄꯗꯔꯣ
ꯅꯠꯇꯦ ꯑꯩꯈꯣꯏ ꯐꯅꯦꯛ ꯐꯅꯦꯛ ꯁꯨꯠ ꯁꯦꯠꯂꯒ ꯆꯠꯁꯦ ꯍꯥꯏꯕꯗꯣ
ꯑꯗꯨꯗꯤ ꯆꯠꯀꯅꯤ ꯍ
ꯑꯣ ꯑꯩ ꯅꯪ ꯐꯤ ꯄꯨꯔꯛꯑꯕꯣ
ꯄꯨꯔꯛꯇꯦ ꯑꯩꯗꯤ ꯀꯩꯅꯣ ꯑꯃꯒꯤꯗꯣ
ꯑꯣ ꯑꯣ ꯑꯩꯁꯨ ꯍꯥꯏꯗ꯭ꯔꯤꯌꯦ ꯑꯗꯣ ꯑꯥ ꯑꯗꯣ ꯅꯣꯡꯉꯥꯜꯂ ꯑꯗꯨ ꯅꯣꯡꯉꯥꯜꯂꯒ ꯑꯦꯛꯖꯥꯝ ꯂꯩꯌꯦ ꯀꯃꯥꯏꯅ ꯇꯧꯗꯣꯏꯕ
ꯑ ꯆꯠꯂꯒꯜ ꯑꯣꯏꯔꯦ
ꯑꯗ ꯌꯥꯔꯛꯀꯗ꯭ꯔꯣ
ꯈꯡꯗꯦ ꯇꯟꯗꯤ ꯇꯟꯂꯦ ꯍꯦ
ꯑꯗꯨꯅꯦ ꯌꯥꯔꯣꯏ ꯎꯝ
ꯁꯇꯗꯨ ꯂꯦꯕ ꯄꯤꯗꯧ ꯃꯥꯜꯂꯦ ꯑꯁꯠꯄꯥꯏ ꯌꯥꯗꯧ ꯃꯥ ꯂꯥꯛꯒꯇꯗ
ꯍꯣꯏ ꯌꯥꯗꯧ ꯃꯥꯟꯗꯦ ꯑꯗꯨꯗꯨꯒ ꯑꯃꯨꯛꯀ ꯑꯦꯛꯖꯥꯝꯁꯨ ꯂꯩꯔꯕꯅꯤ ꯑꯦꯛꯖꯥꯝ ꯂꯣꯏꯔꯒꯗꯤ ꯏꯁꯇꯗꯤ ꯂꯤꯞ ꯄꯤꯔꯅꯤ ꯍꯥꯏꯕꯅꯤ
ꯌꯥꯅ